ꯑꯣ ꯇ
ꯇꯥꯔꯤꯌꯦ ꯇꯥꯔꯤꯌꯦ
ꯅꯁꯥ ꯌꯥꯝ ꯉꯝꯗꯕ ꯃꯥꯜꯂꯤꯗ ꯅꯅꯥꯈꯣꯟꯒꯗꯨ ꯏꯁꯤ ꯀꯩ ꯇꯧꯔꯨꯒꯦ ꯉꯁꯤꯁꯤꯕꯣ
ꯉꯁꯤ ꯅꯨꯃꯤꯠ ꯅꯤꯅꯤ ꯍꯨꯝꯅꯤ ꯁꯨꯔꯦ ꯍꯛꯆꯥꯡꯁꯦ ꯉꯝꯗꯗꯅ ꯍꯧꯒꯠ ꯀꯥꯡꯈꯠꯇꯕ
ꯑꯣ ꯀꯔꯤ ꯑꯣꯏꯗꯅꯣ ꯍꯥꯏꯈꯤꯕꯔꯣ
ꯀꯔꯤ ꯑꯣꯏꯔꯨꯅꯤ ꯑꯩꯒꯤ ꯂꯥꯏꯅꯥꯅꯤꯗꯅ
ꯑꯣ
ꯍꯥꯟꯅꯒꯤ ꯑꯩꯒꯤ ꯑꯗꯨꯝ ꯍꯦꯛ ꯍꯦꯛ ꯍꯧꯕꯤꯗꯣ
ꯑꯗꯨꯅꯦ ꯇꯧꯔꯤꯁꯦ ꯁꯨꯃꯥꯏꯅ ꯇꯧꯗꯅ ꯍꯛꯆꯥꯡꯁꯦ ꯀꯟꯈꯠꯄ ꯏꯪꯉꯝ ꯉꯝꯗ꯭ꯔꯦꯅꯦ
ꯑꯗꯨꯕꯨ ꯗꯣꯛꯇꯔꯗꯒꯗꯤ ꯌꯦꯡꯊꯣꯛꯇ꯭ꯔꯕꯣ ꯍꯥꯏꯗꯤ ꯁꯨꯃꯥꯏ ꯑꯗꯨꯃꯥꯏꯅ ꯁꯨꯝ ꯑꯍꯧꯕ ꯅꯥꯏꯔꯒ ꯂꯩꯕꯗꯨꯗꯤ ꯑꯃꯨꯛ ꯍꯥꯏꯗꯤ ꯅꯠꯇꯦꯗꯅ
ꯌꯦꯡꯉꯦ ꯌꯦꯡꯗꯕꯗꯤ ꯅꯠꯇꯦ ꯑꯗꯨꯕꯨ ꯆꯥꯟꯅꯗ꯭ꯔꯤꯔꯥ ꯀꯩꯗꯧꯔꯤꯅꯣ ꯈꯪꯗꯦ ꯑꯗꯨꯝ ꯑꯗꯨꯕꯨ ꯑꯩꯈꯣꯏꯒꯤ ꯏꯅꯥꯎꯅꯨꯄꯥꯒ ꯏꯌꯥꯝꯕꯒꯅ ꯃꯄꯥꯟ ꯂꯝꯗ ꯑꯨꯇꯪꯗꯤ ꯆꯠꯁꯦ ꯍꯥꯏꯅ ꯇꯧꯔꯤꯌꯦ ꯄ꯭ꯂꯥꯟꯁꯦꯀꯣ ꯃꯣꯏ ꯈꯟꯅꯔꯤ ꯑꯩꯅꯕꯨꯗꯤ ꯑꯗꯨꯗꯤ ꯌꯦꯡꯉꯔꯣꯏꯁꯤꯗ ꯑꯗꯨꯝ ꯐꯗꯣꯔꯤꯕ꯭ꯔꯥ ꯐꯔꯣꯏꯗꯣꯔꯤꯕ꯭ꯔꯥꯁꯨ ꯈꯪꯗꯦ ꯌꯦꯡꯕ ꯌꯥꯕ ꯌꯦꯡꯉꯦ ꯏꯁꯥꯗ ꯋꯥꯔ ꯇꯣꯛꯑꯦ ꯑꯗꯨꯅ ꯇꯣꯛꯂꯁꯤ ꯍꯥꯏꯅ ꯍꯥꯏꯕꯅꯤ ꯃꯈꯣꯏ ꯃꯌꯥꯝ ꯆꯪꯗꯅ ꯌꯥꯗꯦ ꯆꯠꯇꯧꯔꯤ ꯃꯊꯪꯒꯤ ꯊꯥꯒꯨꯝꯕꯗ ꯆꯠꯀꯗꯕ ꯃꯥꯜꯂꯦ
ꯑꯦ ꯑꯗꯨꯒꯤꯗꯤ ꯑꯦ ꯀꯩꯅꯣꯗ ꯍꯥꯏꯗꯤ ꯑꯅꯥꯕ ꯍꯥꯏꯁꯤꯗꯤ ꯂꯤꯁꯤꯟꯕ ꯐꯄꯣꯟꯠꯇꯦ ꯍꯥꯏꯗꯤ ꯑꯣꯖ ꯑꯅꯥ ꯌꯦꯡꯊꯣꯛꯑꯒ ꯈꯣꯠꯂꯒ ꯍꯥꯏ ꯏꯀꯟ ꯀꯟꯗꯩ ꯁꯨꯕꯅꯣꯕ ꯀꯩ ꯀꯩ ꯌꯥꯕ ꯑꯗꯨꯗꯨ ꯌꯥꯕ ꯌꯥꯗꯕ ꯍꯥꯏꯗꯤ ꯏꯁꯥꯅ ꯍꯥꯏꯗꯤ ꯑꯅꯥꯕꯗꯨꯅ ꯍꯦꯛ ꯃꯔꯝ ꯑꯣꯏꯔꯒ ꯁꯨꯕ ꯌꯥꯗꯕ ꯄꯣꯠꯇꯨꯅ ꯇꯧꯕꯤꯗ꯭ꯔꯒ ꯂꯣꯏꯔꯦ ꯑꯗꯒꯤ ꯁꯨꯕ ꯅꯣꯝꯕ ꯌꯥꯕꯈꯩꯗꯣꯅ ꯇꯧꯒꯗꯧꯅꯤ ꯑꯗꯨꯅ ꯅꯥꯔꯒ ꯂꯩꯕ ꯍꯥꯏꯁꯦ ꯃꯣꯏꯁꯨ ꯅꯣꯏꯒꯤ ꯏꯌꯥꯝꯕꯒ ꯏꯅꯥꯎꯄꯥꯗꯁꯨ ꯅꯨꯡꯉꯥꯏꯔꯝꯃꯣꯏꯗꯅ ꯌꯦꯡꯊꯣꯛꯎꯕꯅꯗꯤ ꯐꯩꯅ ꯈꯜꯂꯦ ꯑꯩꯁꯨ ꯍꯥꯏꯗꯤ ꯀꯥꯏꯗ ꯌꯦꯡ ꯕꯥꯏꯁꯤꯒ ꯑꯥꯗ ꯌꯦꯡꯕ ꯍꯥꯏꯁꯤꯒ ꯈꯔꯗꯤ ꯍꯥꯏꯗꯤ ꯈꯦꯠꯅꯕꯁꯦ ꯑꯗꯨꯝ ꯍ ꯂꯩꯕ ꯖꯥꯠꯅꯦꯕꯀꯣ ꯑꯗꯨꯃ ꯍꯥꯏꯗꯤ ꯄꯨꯛꯅꯤꯡꯗꯣ ꯆꯥꯝꯊꯣꯛꯅꯕ ꯍꯥꯏꯇꯥꯔꯦꯅꯦꯀꯣ
ꯑꯥ ꯑꯩꯁꯨ ꯐꯅꯌꯥꯝ ꯆꯠꯇꯅꯕ ꯍꯣꯠꯅꯕꯅꯤ ꯌꯥꯗꯦ ꯅꯝꯐꯨ ꯄꯨꯗꯧꯔꯦ ꯃꯌꯥꯝ ꯆꯪꯗꯅ ꯇꯧꯔꯤꯁꯦ
ꯎꯝ ꯀꯨꯏꯅ ꯅꯥꯕꯥ ꯌꯥꯗ‌ꯦ ꯀꯨꯏꯅ ꯅꯥꯕꯥꯌꯥꯗ‌ꯦ ꯆꯠꯂꯒꯗꯪ ꯌꯦꯡ ꯁꯕꯗ ꯎꯝ
ꯅꯈꯣꯏꯒꯤ ꯑꯉꯥꯡꯒꯤ ꯍꯣꯁꯇꯦꯜ ꯕꯣꯔꯗꯤꯡ ꯊꯝꯕꯗꯨꯔꯥ ꯀꯪꯁꯤ ꯀꯟꯅ ꯈꯤꯡꯉꯛꯏꯗꯣ
ꯑꯧ ꯍꯧꯖꯤꯛꯁꯦ ꯍꯥꯏꯗꯤ ꯃꯣꯏꯒꯤ ꯆꯥꯛ ꯄꯤꯕ ꯃꯇꯝꯗꯣ ꯑꯣꯏꯕ ꯑꯗꯨꯏ ꯑꯉꯥꯡꯈꯩꯗꯨꯁꯨ ꯁ꯭ꯀꯨꯜ ꯀꯩꯀꯥ ꯆꯠꯅꯔꯨꯕꯅꯤꯅ ꯆꯥꯛꯁꯦ ꯍꯥꯏꯗꯤ ꯊꯦꯡꯅ ꯄꯤꯕ ꯃꯇꯝꯗ ꯍꯥꯏꯗꯤ ꯈꯤꯇꯪ ꯊꯦꯡꯊꯕꯗ ꯑꯉꯥꯡꯅꯤꯅ ꯍꯦꯛ ꯀꯩꯅꯣ ꯇꯧꯕ ꯀꯥꯏꯅ ꯍꯥꯏꯗꯤ ꯃꯣꯏꯗꯤ ꯆꯥꯅꯤꯡ ꯊꯛꯅꯤꯡꯕ ꯇꯧꯕ ꯃꯇꯝ ꯑꯃ ꯑꯗꯨꯅ ꯃꯇꯝꯁ ꯆꯞ ꯆꯥꯅ ꯄꯤꯅꯕꯅ ꯑꯩꯅꯁꯨ ꯀꯟꯅ ꯑꯗꯨꯝ ꯍꯥꯏꯗꯤ ꯆꯥꯛ ꯊꯣꯡꯕꯤ ꯑꯗꯩ ꯀꯩꯅꯣ ꯇꯧꯕꯁꯤꯡꯁꯤꯗ ꯍꯥꯏꯕꯅꯦ ꯑꯗꯨꯅ ꯀꯩꯅꯣ ꯇꯧꯋꯦ ꯃꯣꯏꯅꯁꯨ ꯍꯥꯏꯗꯤ ꯌꯥꯝ ꯀꯟꯅ ꯑꯗꯨꯝ ꯍꯣꯠꯅꯕꯤꯌꯦ ꯊꯋꯥꯏ ꯌꯥꯎꯅ ꯑꯗꯨꯅꯤ ꯍꯧꯖꯤꯛ ꯀꯥꯡꯁꯤ ꯈꯤꯈ꯭ꯔꯤꯗꯣ ꯅꯨꯃꯤꯗꯥꯡꯒꯤꯅꯤ
ꯐꯩꯌꯦ ꯐꯩꯌꯦ ꯁ꯭ꯀꯨꯜ ꯑꯃ ꯆꯤꯡꯈꯠꯇꯅ ꯑꯗꯨꯃꯥꯏꯅ ꯄꯩꯁꯥ ꯌꯥꯝ ꯌꯥꯝ ꯊꯣꯛꯄ ꯉꯝꯃꯤꯕ ꯄꯩꯁꯥ ꯈꯛꯀꯤ ꯋꯥꯁꯨ ꯅꯠꯇꯅꯀꯣ ꯑꯉꯥꯡ ꯃꯌꯥꯝ ꯑꯃꯥ ꯁꯦꯝꯒꯠꯄꯤꯗꯅ ꯈꯣꯠꯇꯅ ꯈꯪꯉꯦꯕ ꯏꯇꯥꯡ ꯍꯣꯏꯅ ꯍꯣꯠꯅꯕ ꯑꯗꯒꯤ ꯑꯉꯥꯡꯁꯤꯡ ꯃꯌꯥꯝꯁꯤꯅ ꯍꯣꯠꯅꯖꯔꯤꯕ ꯈꯣꯠꯂꯤ ꯇꯧꯔꯤꯕ ꯋꯥꯁꯤꯡꯇꯣꯟ ꯑꯗꯨꯅ ꯐꯩꯌꯦ
ꯈꯪꯗꯦ ꯍꯥꯏꯗꯤ ꯍꯧꯖꯤꯛ ꯐꯥꯎꯗꯤ ꯑꯗꯨꯝ ꯀꯩ ꯍꯥꯏꯇꯥꯔꯦꯅꯦ ꯑꯩꯈꯣꯏꯅ ꯍꯦꯛ ꯋꯥꯅ ꯍꯣꯠꯅꯖꯔꯛꯄ ꯑꯗ ꯏꯁꯣꯔꯒꯤ ꯊꯧꯖꯥꯜ ꯍꯥꯏꯒꯗ꯭ꯔꯥ ꯑꯗꯨꯗꯒꯤꯁꯨ ꯑꯗꯨꯝ ꯑꯗꯨꯝ ꯃꯥꯏ ꯄꯥꯛꯄ ꯑꯗꯒꯤ ꯀꯩꯅꯣ ꯇꯧꯕ ꯑꯗꯨꯝꯕꯕꯨꯗꯤ
ꯐꯩꯌꯦ ꯐꯩꯌꯦ ꯏꯟꯇꯥ ꯍꯣꯏꯒꯤ ꯋꯥꯈꯜꯂꯣꯟꯗꯣ ꯌꯥꯝꯅ ꯌꯥꯖꯅꯤꯡꯉꯦ ꯍꯥꯏꯇꯥꯔꯦꯅꯦꯀꯣ ꯑꯗꯨꯃꯥꯏꯅ ꯇꯧꯕꯗꯣ ꯑꯗꯨꯅꯦ ꯑꯩꯈꯣꯏ ꯏꯅꯥꯎꯅꯨꯄꯥꯁꯤꯁꯨ ꯃꯥꯁꯇꯔꯁꯨ ꯂꯣꯏꯁꯜꯂꯦ ꯃꯦꯠꯁꯇ ꯑꯗꯒꯤ ꯑꯃꯨꯛ ꯁꯨ ꯑꯃꯨꯛ ꯂꯣꯏꯁꯜꯂꯦ ꯑꯗꯨꯅ ꯃꯥꯁꯤꯁꯨ ꯑꯩꯈꯣꯏ ꯁ꯭ꯋꯥꯏꯒꯤ ꯀꯨꯝꯕꯤ ꯁ꯭ꯋꯥꯏꯁꯦ ꯀꯩꯅꯣ ꯇꯧꯗꯦꯕ ꯍꯥꯏꯗꯤ ꯏꯂꯚꯦꯟ ꯇꯨꯋꯦꯜꯐꯀꯤ ꯁ꯭ꯀꯨꯜꯅ ꯐꯕꯁꯦ ꯀꯌꯥ ꯏꯎꯎꯗꯦꯕ ꯑꯗ ꯃꯥꯗ‌ꯣ ꯈꯪꯅꯖꯔꯤꯕ ꯅꯨꯄꯤ ꯅꯨꯄꯤꯗꯨꯁꯨ ꯄꯩꯁꯥ ꯅꯨꯡꯁꯥꯁꯨ ꯈꯔ ꯄꯥꯏ ꯑꯗꯨꯒ ꯁꯤꯨꯒꯨꯝꯕꯒꯤ ꯁ꯭ꯀꯨꯜꯒꯤ ꯀꯩꯒꯤ ꯂꯤꯡꯈꯠꯅꯤꯡꯕꯒꯤ ꯋꯥꯈꯜꯂꯣꯟꯁꯦ ꯈꯔ ꯂꯩꯕ ꯃꯥꯜꯂꯦ ꯃꯥꯒꯤ ꯅꯨꯄꯤꯗꯨꯅ ꯑꯃꯨꯛ ꯑ ꯀꯦꯔꯂꯥꯅ ꯇꯝꯃꯛꯄ ꯑꯣꯏ ꯃꯥꯜꯂꯦ ꯑꯗꯨꯒ ꯕꯤ ꯍꯩꯁꯇꯤ ꯇꯧꯒꯦ ꯍꯥꯏꯅꯕꯨꯗꯤ ꯇꯧꯔꯤ ꯃꯥꯏꯁꯦ ꯑꯗꯨ ꯁꯣꯝꯗꯁꯨ ꯃꯥꯅ ꯁꯤꯟ ꯂꯥꯡꯗꯅ ꯇꯧꯔꯒ ꯏꯅꯥꯎꯅꯨꯄꯤ ꯏꯅꯥꯎꯅꯄꯥꯁꯤꯅ ꯍꯦꯛ ꯈꯔ ꯃꯥꯅ ꯂꯤꯠ ꯇꯧꯔꯒꯀꯣ ꯑꯃꯗꯨꯅꯗꯤ ꯄꯣꯔꯝꯁꯦ ꯌꯥꯠꯂꯒ ꯏꯅꯥꯎꯅꯨꯄꯥꯁꯤꯅ ꯇꯧꯔ ꯃꯣꯏꯕꯥꯅꯤꯁꯦ ꯑꯗꯨꯃꯥꯏꯅ ꯇꯧꯕꯒꯤꯁꯨ ꯇꯧꯔꯤ ꯑꯩꯈꯣꯏꯁꯨ ꯇꯧꯔꯣ ꯁꯤꯗꯅꯦ ꯑꯩꯈꯣꯏꯗꯤ ꯃꯥꯏ ꯄꯥꯛ ꯇꯧꯕ ꯇꯧꯕ ꯍꯣꯠꯅꯒꯗꯕ ꯉꯝꯒꯗꯕ ꯑꯣꯏꯔꯗꯤ ꯇꯧꯔꯣ ꯑꯗꯨꯗ ꯑꯋꯥꯠ ꯑꯄꯥ ꯂꯩꯔꯛꯄꯗ ꯃꯇꯦꯡ ꯄꯥꯡꯅꯤ ꯑꯗꯨꯕꯨ ꯑꯩꯈꯣꯏꯅ ꯂꯥꯏꯔꯤꯛ ꯂꯥꯏꯁꯨꯗꯨ ꯀꯌꯥ ꯀꯩꯅꯣ ꯇꯧꯗ꯭ꯔꯕꯅꯤꯅ ꯇꯝꯍꯧꯗ꯭ꯔꯕꯅꯤꯅ ꯑꯗꯨꯗ ꯀꯌꯥ ꯀꯩꯅꯣꯕꯨꯗꯤ ꯇꯧꯗ꯭ꯔꯦ ꯑꯗꯣ ꯃꯣꯏꯅꯕꯨ ꯇꯧꯔꯗꯤ ꯑꯩꯈꯣꯏꯗꯤ ꯇꯧꯔꯣ ꯃꯇꯦꯡ ꯄꯥꯡꯉꯒꯦ ꯁꯤꯗꯕꯨ ꯂꯩꯔꯕꯅꯤꯗ ꯑꯩꯩꯇ
ꯃꯥꯅꯤ ꯃꯥꯅꯦ ꯍꯥꯏꯗꯤ ꯁ꯭ꯀꯨꯜ ꯑꯃ ꯇꯧꯕ ꯍꯥꯏꯁꯦ ꯍꯥꯏꯗꯤ ꯑꯣꯖꯥ ꯉꯥꯛꯇꯅ ꯍꯥꯏꯗꯤ ꯍꯦꯛꯇ ꯀꯩꯅꯣ ꯑꯗꯨꯅ ꯍꯦꯛꯇ ꯃꯄꯨꯡ ꯐꯥꯕ ꯅꯠꯇꯦꯗꯅꯀꯣ ꯑꯃ ꯑꯃ ꯍꯥꯏꯗꯤ ꯑꯋꯥꯠ ꯑꯄꯥ ꯑꯗꯒꯤ ꯇꯥꯅꯕ ꯋꯥꯈꯜ ꯂꯧꯁꯤꯡ ꯍꯥꯏꯗꯤ ꯍ ꯐꯅ ꯑꯉꯥꯡꯅ ꯐꯩ ꯍꯥꯏꯔꯒꯁꯨ ꯑꯍꯜꯒꯤ ꯂꯧꯁꯤꯡ ꯑꯗꯒꯤ ꯑꯍꯜ ꯂꯃꯟꯒꯤ ꯑꯗꯨꯒꯨꯝꯕꯁꯦ ꯆꯪꯉꯤꯕꯅꯦꯕ ꯑꯗꯨꯅ ꯂꯥꯏꯔꯤꯛꯀꯤꯁꯨ ꯂꯥꯏꯔꯤꯛꯀꯤꯅꯤ ꯑꯗꯒꯤ ꯍꯥꯏꯗꯤ ꯑꯩꯈꯣꯏ ꯑꯩꯈꯣꯏꯅ ꯑꯉꯝ ꯑꯃꯉꯝꯕ ꯑꯗꯨꯁꯨ ꯃꯇꯦꯡ ꯃꯇꯦꯡꯁꯦ ꯄꯥꯡꯅꯔꯒ ꯊꯕꯛꯁꯦ ꯑꯩꯒꯤꯁꯨ ꯉꯥꯏꯔꯦ ꯍꯧꯖꯤꯛ ꯇꯧꯔꯤꯁꯦ ꯍꯥꯏꯗꯤ ꯃꯌꯥꯝ ꯑꯃ ꯃꯤꯅ ꯀꯩꯅꯣ ꯃꯇꯦꯡ ꯄꯥꯡꯕꯤꯕ ꯂꯩꯀꯥꯏꯒꯤ ꯏꯅꯦ ꯏꯟꯗꯣꯟ ꯑꯗꯒꯤ ꯏꯈꯨꯔꯥ ꯃꯥ ꯃꯁꯤꯡ ꯈꯥꯎꯄ ꯂꯩꯗꯅ ꯃꯣꯏꯒꯤ ꯄꯥꯎꯇꯥꯛ ꯃꯣꯏꯅꯁꯨ ꯍꯥꯏꯗꯤ ꯁꯤ ꯇꯧ ꯁꯤ ꯇꯧ ꯃꯇꯝ ꯃꯇꯝꯒꯤ ꯍꯥꯏꯕꯁꯤ ꯀꯅꯥ ꯀꯥꯟꯅꯕ ꯄꯥꯎꯇꯥꯛꯁꯦ ꯌꯥꯝ ꯌꯥꯎꯔꯤꯅꯦ ꯑꯗꯨ ꯃꯣꯏꯅ ꯍꯥꯏꯕꯤꯔꯛꯄꯁꯦ ꯂꯧꯔꯒ ꯈꯣꯠꯂꯒ ꯁꯨꯃꯥꯏꯅꯁꯨ ꯇꯧꯕꯩ ꯃꯤꯅꯁꯨ ꯅꯨꯡꯁꯤꯕꯤꯕ
ꯑꯧ ꯃꯥꯅꯤ ꯃꯥꯅꯤ ꯌꯥꯝ ꯆꯨꯝꯃ‌ꯦ ꯇꯅ ꯍꯥꯏꯕꯤꯔꯤꯗꯨꯕ‌ꯣ
ꯌꯥꯏ ꯑꯗꯨꯅ ꯑꯗꯨꯃꯥꯏꯅ ꯇꯧꯔꯒ ꯇꯦꯛ ꯇꯦꯛ ꯇꯧꯖꯕ ꯍꯥꯏꯗꯨꯅꯤ ꯍꯧꯗꯣꯔꯛꯄꯗꯗꯤ ꯌꯥꯝꯅ ꯋꯥꯅ ꯍꯥꯏꯗꯤ ꯑꯍꯤꯡꯁꯦ ꯇꯨꯝꯐꯝ ꯆꯥꯐꯝ ꯈꯪꯗꯗꯅ ꯑꯗꯒꯤ ꯄꯩꯁꯥꯒꯤꯕꯨ ꯑꯣꯏꯔꯣ ꯑꯃꯒꯤꯕꯨ ꯑꯣꯏꯔꯣ ꯃꯥꯏ ꯄꯥꯛꯅꯕꯁꯦ ꯀꯔꯝꯅ ꯀꯃꯥꯏꯅ ꯇꯧꯁꯤꯒꯦꯅ ꯇꯧꯕꯁꯤꯗ ꯑꯩꯁꯨ ꯃꯌꯥꯝꯒꯤ ꯀꯩ ꯍꯥꯏꯇꯥꯔꯦꯀꯣ ꯍꯥꯏꯗꯤ ꯁꯖꯦꯁꯟꯁꯦ ꯑꯩꯁꯨ ꯌꯥꯝ ꯂꯧꯋꯦ ꯍꯥꯏꯗꯤ ꯇꯥꯏꯌꯦ ꯈꯅꯥ ꯅꯩꯅꯕ ꯑꯗꯒꯤ ꯀꯩꯅꯣ ꯇꯧꯕ ꯌꯥꯕꯤꯗꯒꯤ ꯁꯨꯃꯥꯏꯅ ꯇꯧꯔꯛꯑꯒꯅꯦ ꯍꯧꯖꯤꯛ ꯐꯥꯎꯗꯤ ꯈꯔ ꯈꯔ ꯑꯗꯨꯝ ꯇꯧꯖꯔꯤꯁꯦ ꯑꯗꯣ ꯍꯟꯗꯛꯁꯨ ꯃꯦꯇ꯭ꯔꯤꯛ ꯊꯥꯒꯗꯧꯕ ꯑꯉꯥꯡ ꯎ ꯌꯥꯝꯃꯦ ꯃꯣꯏ ꯀꯩꯅꯣꯝꯃ ꯍꯨꯝꯗ꯭ꯔꯥ ꯈꯔ ꯍꯦꯟꯕꯅꯦ ꯈꯔ ꯑꯗꯨꯃꯥꯏꯅ ꯇꯧꯔꯒ ꯍꯟꯗꯛ ꯑꯦꯛꯖꯥꯝ ꯊꯥꯗꯣꯏꯅꯦꯅ ꯇꯧꯋ ꯑꯗꯨꯅ ꯅꯨꯡꯁꯤꯌꯦ ꯑꯉꯥꯡ ꯀꯩꯀꯥ ꯂꯣꯏꯅꯕ ꯍꯥꯏꯁꯤꯁꯨ ꯍꯥꯏꯗꯤ ꯄꯨꯟꯁꯤ ꯑꯃ ꯅꯧꯊꯣꯛꯍꯟꯕꯁꯦ ꯑꯉꯥꯡ ꯃꯆꯥ ꯃꯆꯥ ꯑꯗꯩ ꯀꯩꯀꯩ ꯂꯣꯏꯅꯕꯁꯦꯀꯣ ꯑꯗꯨꯃꯥꯏꯅ ꯄꯩꯁꯥ ꯅꯨꯡꯁꯥ ꯇꯥꯟꯕ ꯍꯥꯏꯁꯤꯅ ꯑꯃꯔꯣꯝꯗ ꯑꯃꯨꯛ ꯍꯟꯈ꯭ꯔꯒ ꯃꯊꯦꯜ ꯑꯃꯅꯤ ꯑꯗꯨꯅꯤ ꯑꯉꯥꯡ ꯃꯌꯥꯝ ꯂꯣꯏꯅꯕ ꯑꯉꯥꯡ ꯑꯁꯤꯁꯨ ꯈꯟ ꯃꯈꯥꯏ ꯌꯥꯎꯔꯛꯏꯅꯦ ꯍꯥꯏꯗꯤ ꯄꯪꯕꯁꯨ ꯌꯥꯎꯔꯦ ꯈꯤꯇꯪ ꯄꯪꯇꯛ ꯁꯨꯇꯛ ꯇꯧꯕꯁꯨ ꯑꯗꯒꯤ ꯑꯗꯨꯝ ꯑꯉꯥꯡ ꯃꯆꯥ ꯑꯣꯏꯖꯔꯒꯁꯨ ꯍꯦꯛ ꯌꯥꯝ ꯁꯤꯡꯕ ꯑꯉꯥꯡ ꯂꯥꯡꯅꯥ ꯐꯥꯅ ꯌꯥꯗꯕꯁꯨ ꯑꯗꯩ ꯃꯉꯥꯎ ꯊꯤꯕꯁꯨ ꯉꯥꯏꯔꯦ ꯑꯗꯨꯝ ꯁꯨꯏ ꯍꯥꯏꯇꯥꯔꯦꯅꯦꯀꯣ ꯑꯗꯣ ꯅꯨꯡꯉꯥꯏ ꯍꯥꯏꯗꯤ ꯑꯉꯥꯡꯕ ꯂꯩꯇꯦ ꯑꯍꯟꯅꯕ ꯂꯩꯇꯦ ꯂꯣꯏꯅꯔꯒꯗꯤ ꯍꯥꯏꯗꯤ ꯃꯣꯏꯔꯦ ꯑꯩꯈꯣꯏꯅꯐꯥꯎꯗ ꯍꯥꯏꯗꯤ ꯂꯧꯁꯤꯡꯗꯁꯦ ꯐꯅꯌꯥꯝ ꯐꯪꯖꯩꯌꯦꯕ ꯇꯁꯦꯡꯅ ꯑꯗꯨꯅ ꯍꯥꯏꯗꯤ ꯑꯩꯁꯨ ꯑꯗꯨꯝ ꯃꯇꯝ ꯃꯇꯝꯒꯤ ꯑꯉꯝ ꯑꯉꯝꯕ ꯀꯩꯀꯩ ꯇꯧꯕ ꯌꯥꯕ ꯑꯅꯧ ꯑꯄꯦꯠ ꯁ꯭ꯀꯨꯜ ꯑꯃ ꯀꯩꯅꯣ ꯇꯧꯔꯛꯄ ꯍꯥꯏꯁꯤꯁꯨ ꯃꯌꯥꯝꯒꯤ ꯀꯝꯄꯤꯇꯤꯁꯟꯗ ꯌꯥꯎꯔꯛꯇꯕ ꯌꯥꯗꯕꯅꯤꯅ ꯑꯗꯨꯝꯕꯁꯨ ꯊꯤꯕꯒꯨꯝꯕꯁꯨ ꯂꯦꯞꯄ ꯌꯥꯗꯕ ꯑꯣꯏꯕꯀꯣ ꯑꯗꯨꯅ ꯑꯩꯁꯨ ꯑꯗꯨꯅ ꯃꯇꯝ ꯃꯇꯝꯒꯤ ꯁꯤꯅꯤ ꯌꯥꯔꯤꯁꯦ ꯄꯨꯟꯕ ꯃꯤꯁꯦ ꯌꯥꯝꯦꯟꯅ ꯐꯅꯕ ꯑꯩ ꯆꯥꯎꯈꯠꯄ ꯀꯩꯗꯧꯕꯁꯦ ꯑꯣꯏꯅꯕꯁꯦ ꯍꯣꯠꯅꯕ ꯑꯗꯨ ꯆꯥꯛ ꯏꯁꯤꯡꯒꯗꯤ ꯎꯅꯔꯕ꯭ꯔꯣ ꯂꯥꯛ ꯏꯁꯤꯡ ꯎꯂꯕꯕꯣꯏ ꯇꯥꯕꯣ ꯎꯝ ꯃꯒ ꯂꯩꯏꯔꯤꯒ ꯅꯥꯏꯌꯦ ꯇꯨꯁꯨ ꯅ ꯑꯗꯨꯝ ꯀꯥꯟꯅꯕ ꯌꯦꯡꯊꯣꯛꯑꯣꯅ ꯍꯥꯏꯅꯤꯡꯉꯥꯏꯒꯤ ꯋꯥꯈꯜꯗꯗꯤ ꯑꯗꯨ ꯑꯥ ꯄꯩꯁꯥꯅ ꯉꯥꯛꯇ ꯈꯟꯕ ꯍꯥꯏꯁꯨ ꯌꯥꯄꯇꯦ ꯄꯩꯁꯥ ꯍꯥꯏꯒꯅ ꯑꯗꯨꯝ ꯑꯗꯨꯝ ꯂꯥꯛꯆꯒꯅꯤ ꯑꯇꯣꯞꯄ ꯑꯃꯒ ꯑꯃꯒ ꯑꯗꯨꯅ ꯅꯥꯗ꯭ꯔꯒ ꯂꯣꯏꯔꯦ